ꯏꯆꯥꯎ ꯇꯥꯕ꯭ꯔꯣ
ꯇꯥꯏꯌꯦ
ꯏꯖꯥꯛ
ꯍꯥꯎ
ꯆꯥꯛ ꯆꯥꯔꯕꯣ
ꯆꯥꯔꯦ
ꯅꯁꯥꯒꯥꯗꯤ ꯀꯦꯝ ꯅꯥꯗ꯭ꯔꯕ ꯅꯪꯗꯤ
ꯅꯥꯔꯤ ꯅꯥꯔꯤ ꯂꯥꯎꯔꯤ
ꯍꯤꯗꯥꯛꯀ ꯆꯥꯗ꯭ꯔꯕꯣ ꯅꯪꯕꯣ
ꯆꯥꯏ
ꯌꯨꯝꯗ ꯏꯃꯥ ꯏꯄꯥꯅ ꯍꯥꯏꯕꯗꯣ ꯈꯔ ꯈꯔ ꯏꯂꯨꯅꯦ ꯅꯪꯕꯣ ꯅꯥꯗꯅꯕ ꯇꯧꯅꯦ
ꯎꯝ
ꯅꯪꯒꯤ ꯑꯉꯥꯡ ꯑꯣꯏꯔꯤꯀꯥꯟꯒꯤ ꯃꯔꯩ ꯀꯟꯕꯗꯣ ꯑꯗꯨꯝ ꯇꯧꯔꯤꯕꯣ ꯍꯧꯖꯤꯛꯄꯣ
ꯑ ꯈꯒ ꯐꯔꯝꯅꯤꯗ
ꯑꯣ ꯐꯩ ꯐꯩ ꯑꯛ ꯑꯛ ꯑꯉꯥꯡ ꯑꯣꯏꯔꯤꯀꯥꯟꯒꯤ ꯃꯔꯩꯗꯣ ꯍꯧꯖꯤꯛꯐꯥꯎ ꯇꯧꯔꯗꯤ ꯅꯪꯗꯣ ꯐꯅ ꯆꯥꯎꯔꯕꯅꯤ ꯆꯍꯤꯗꯣ ꯀꯨꯟꯊ꯭ꯔꯥꯒꯤ ꯃꯌꯥ ꯂꯩꯔꯝꯅꯤꯅ ꯒ꯭ꯌꯥꯟꯗꯣ ꯈꯒ ꯈꯒ ꯇꯥꯔꯣꯅꯦꯀꯣ
ꯏꯃꯥ ꯏꯄꯥꯅ ꯍꯥꯏꯕꯤꯟꯗ꯭ꯔꯁꯨ ꯑꯩꯈꯣꯏ ꯁꯤꯗ ꯑꯃ ꯀꯔꯅꯖꯤꯠ ꯀꯧꯕ ꯑꯃ ꯂꯩꯌꯦ ꯃꯥ ꯍꯥꯏꯕꯗꯤ ꯑꯗꯨꯝ ꯏꯜꯂꯤꯗꯥ
ꯐꯩ ꯐꯩ ꯐꯩ ꯑꯗꯨꯕꯨꯗꯤ ꯅꯪꯕꯨ ꯃꯅꯤꯄꯨꯔꯒꯤ ꯂꯣꯛꯇꯥꯛꯀꯥꯗꯣ ꯀꯣꯏ ꯆꯠꯆꯔꯕꯣ ꯅꯪꯕꯣ
ꯎꯝ ꯄꯤꯛꯉꯥꯏꯗ ꯑꯃꯨꯛꯇꯪ ꯆꯠꯂꯦ ꯑꯗꯨꯗꯨꯅ ꯆꯠꯄꯨꯗꯤ ꯆꯠꯂꯦꯀꯣ ꯐꯖꯅꯗꯤ ꯆꯠꯇ꯭ꯔꯤ
ꯂꯣꯛꯇꯥꯛꯁꯦ ꯐꯖꯅ ꯆꯠꯇ꯭ꯔꯤꯕ ꯆꯠꯅꯤꯡꯕ꯭ꯔꯣ
ꯆꯠꯅꯤꯡ__
ꯄꯨꯕꯤꯌꯨꯔꯣ
ꯄꯨꯕꯤꯌꯨ
ꯑꯣ ꯂꯣꯛꯇꯥꯛꯁꯦ ꯂꯥꯞꯇꯤ ꯂꯥꯞꯄꯦꯍꯦ
ꯎꯝ ꯂꯥꯞꯄꯦ ꯄꯨ ꯉꯝꯃꯔꯣꯏ ꯍꯥꯏꯔꯣ
ꯑꯦ ꯄꯨꯕꯤꯗꯣꯏꯅꯤꯗ ꯅꯪꯅꯕꯨ ꯑꯩꯅ ꯍꯥꯏꯕ ꯏꯜꯂꯗꯤ ꯒ꯭ꯌꯥꯟ ꯇꯥꯔꯗꯤ ꯑꯗꯨꯝ ꯄꯨꯕꯤꯗꯣꯏꯅꯤ
ꯂꯣꯛꯇꯥꯛꯀꯤ ꯐꯖꯕꯁꯦ ꯀꯃꯥꯏ ꯀꯃꯥꯏ ꯍꯥꯏꯅꯩ ꯑꯃꯇ ꯍꯥꯏꯔꯣ ꯇꯥꯒꯦ
ꯑꯩ ꯂꯣꯛꯇꯥꯛꯀꯤ ꯐꯖꯕꯁꯦ ꯁꯤꯊꯥꯕ ꯍꯩꯇꯦ
ꯀꯩꯅꯣ ꯍꯥꯏꯁꯤꯕꯣ ꯐꯖꯕꯁꯦ ꯐꯖꯕꯗꯤ ꯈꯪꯗꯤ ꯈꯪꯕ꯭ꯔꯥ
ꯐꯖꯩ ꯍꯥꯏꯕ ꯐꯖꯕꯗꯣ ꯑꯩꯅ ꯐꯖꯅ ꯍꯥꯏꯕꯗꯣ ꯍꯩꯇ꯭ꯔꯦ ꯍꯥꯏꯕ
ꯁꯨꯃꯥꯏꯅ ꯍꯥꯏꯌꯣ ꯃꯤꯅ ꯍꯪꯉꯛꯀꯥꯟꯗꯗꯤ ꯂꯣꯛꯇꯥꯛ ꯄꯥꯠ ꯍꯥꯏꯁꯤꯗꯤ ꯑ ꯑꯩꯈꯣꯏꯒꯤ ꯃꯅꯤꯄꯨꯔꯒꯤ ꯑꯣꯏꯕ ꯑꯃꯠꯇ ꯉꯥꯏꯔꯕ ꯁꯛꯍꯦꯜ ꯃꯤꯖꯦꯟꯅꯤꯒꯥꯅ ꯁꯛꯍꯦꯟ ꯃꯤꯡꯁꯦꯜꯅꯤ ꯀꯥꯟꯅ ꯍꯥꯏꯅꯩꯗꯅꯥ ꯑꯗꯨꯒ ꯂꯣꯛꯇꯥꯛ ꯄꯥꯠꯇ ꯈꯨꯟ ꯃꯆꯥ ꯃꯆꯥ ꯇꯥꯏ ꯊꯥꯡꯒ ꯀꯔꯥꯡ ꯃꯣꯏꯒꯤ ꯁꯤꯒꯤ ꯂꯝꯗꯝꯁꯤꯒꯤ ꯃꯤꯁꯦ ꯑꯌꯥꯝꯕꯅ ꯂꯣꯛꯇꯥꯛ ꯄꯥꯠ ꯑꯗꯒꯤ ꯉꯥ ꯐꯥꯔꯒ ꯃꯣꯏꯒꯤ ꯄꯨꯟꯁꯤꯒꯤ ꯅꯣꯡꯃꯒꯤ ꯉꯥ ꯐꯥꯕꯗꯨꯅ ꯄꯨꯟꯁꯤꯒꯤ ꯁꯦꯟꯃꯤꯠꯂꯣꯟ ꯑꯣꯏ ꯍꯪꯗꯤ ꯍꯧꯖꯤꯛꯀꯥꯟ ꯀꯩꯅꯣ
ꯊꯥꯡꯒ ꯀꯔꯝꯗꯗꯤ ꯆꯠꯂꯨꯔꯦꯕꯀꯣ ꯑꯃ ꯑꯩꯈꯣꯏꯒꯤ ꯀꯔꯤ ꯀꯔꯤ ꯀꯣꯝꯂꯥꯈꯣꯡꯗꯣ ꯑꯗꯨꯗꯨꯒ ꯊꯥꯡꯒ ꯀꯔꯥꯡꯒꯗꯤ ꯐꯥꯎꯅꯕ ꯌꯥꯏꯑꯕꯀꯣ ꯑ ꯍꯤꯒꯤ ꯃꯣꯏꯒꯤ ꯃꯣꯇꯣꯔꯕꯨꯛꯀꯤ ꯃꯇꯦꯡꯗꯒꯤꯩꯀꯣ
ꯑꯥ
ꯑꯗꯨꯗ ꯎꯝ ꯀꯔꯤ ꯀꯔꯤ ꯑꯃ ꯂꯣꯛꯇꯥꯛ ꯐꯦꯁꯇꯤꯚꯦꯜ ꯇꯧꯕ ꯑꯃ ꯂꯩꯕꯗꯣ
ꯑꯥ
ꯑꯗꯨꯗꯒꯤ ꯃꯣꯇꯣꯔ ꯄꯨꯠꯇꯣꯛꯑꯒ ꯆꯠꯂꯒ ꯊꯥꯡ ꯈꯔꯥꯡ ꯇꯥꯏꯌꯦꯕ ꯑꯗꯨꯗꯗꯤ ꯆꯠꯂꯨꯔꯦ ꯑꯗꯨꯒ ꯐꯗꯤ ꯌꯥꯝ ꯐꯖꯩ ꯅꯨꯡꯉꯥꯏ ꯌꯥꯝꯈꯏ
ꯅꯪꯒꯤ ꯃꯣꯇꯣꯔ ꯕꯨꯣꯠ ꯇꯣꯡꯕꯗꯨꯗꯤ ꯃꯤꯗ ꯄꯩꯁꯥ ꯂꯈ꯭ꯔꯗ ꯀꯩ
ꯃꯤꯗ ꯄꯩꯁꯂ ꯑꯣꯏꯕꯤꯗ
ꯃꯤ ꯑꯗꯨ ꯂꯨꯄꯥꯒꯂꯛꯧꯕ
ꯃꯤꯗ ꯄꯩꯁꯥ ꯀꯌꯥ ꯂꯧꯕꯅꯣ ꯆꯞ ꯆꯥꯅ ꯀꯥꯎꯈꯔꯦ ꯑꯩꯈꯣꯏ ꯄꯨꯟꯅ ꯑꯗꯨꯝ ꯉꯥꯡꯅꯔꯒ ꯇꯣꯡꯕꯩ
ꯍꯥꯏꯗꯤ ꯅꯣꯏ ꯕꯣꯠꯇꯣ ꯀꯌꯥꯝ ꯆꯥꯎꯒꯦ ꯍꯥꯏꯁꯦ
ꯑꯗꯨꯝ ꯆꯥꯎꯋꯦ ꯃꯌꯥꯝ ꯆꯥꯎꯕ ꯅꯠꯇꯦ ꯒꯥꯔꯤ ꯃꯆꯥ ꯍꯥꯞꯄꯁꯨ ꯌꯥꯏ ꯑꯗꯨꯝ ꯒꯥꯔꯤ ꯃꯆꯥꯗꯣ ꯃꯣꯏ ꯊꯥꯡꯉ ꯀꯔꯥꯡꯗꯒꯤ ꯒꯥꯔꯤ ꯃꯆꯥꯅ ꯂꯧꯔꯤꯕꯀꯣ ꯑꯩꯈꯣꯏꯅ ꯇꯣꯡꯅꯇꯣꯡꯒ ꯅꯣꯡꯒꯥꯥꯏ ꯃꯆꯥ ꯍꯥꯞꯄꯒ ꯃꯤ ꯇꯔꯥꯃꯉꯥꯃꯨꯛ ꯆꯥꯡ ꯇꯣꯡꯕ꯭ꯔꯣꯒꯝꯗꯧ ꯔ꯭ꯔꯥꯎ ꯑꯥ ꯃꯖ
ꯑꯣ ꯕꯣꯠꯇꯣ ꯃꯤ ꯇꯔꯥꯃ ꯆꯥꯡ ꯇꯣꯡꯉꯦꯕ
ꯎꯝ
ꯑꯇ ꯎꯝ ꯀꯩꯅꯣꯗꯤ ꯅꯣꯏꯅ ꯆꯥꯛꯀꯥꯗꯗꯤ ꯀꯩꯀꯩ ꯌꯧꯔꯛꯀꯦ ꯂꯣꯛꯗꯥꯛ ꯄꯥꯠꯇꯦ ꯆꯀꯥꯗ
ꯑꯩ ꯑꯩꯈꯣꯏ ꯆꯠꯀꯥꯟꯗ ꯃꯣꯏꯗꯣ ꯎ ꯑꯩꯈꯣꯏꯒꯤ ꯊꯥꯡꯉ ꯀꯔꯥꯡꯒꯤ ꯃꯣꯏꯒꯤ ꯍꯦꯛ ꯃꯇꯥꯏꯗ ꯑ ꯀꯩ ꯏꯟ ꯊꯥꯕꯒꯤ ꯑꯃ ꯁꯦꯝꯍꯧꯋꯦꯕꯀꯣ
ꯑꯃ ꯏꯟ ꯏꯟ ꯑꯆꯧꯕꯅ ꯊꯥꯗꯣꯏ ꯃꯥꯜꯂꯦꯕ
ꯎꯝ
ꯑꯗꯨꯗꯨꯒ ꯑꯃ ꯎꯔꯑꯦ ꯑꯗꯒꯤ ꯑꯗꯨꯒꯤ ꯃꯇꯥꯏ ꯃꯇꯥꯏꯗ ꯊꯥꯡꯖꯤꯡꯒꯥꯁꯦ ꯌꯥꯝ ꯄꯥꯜꯍꯧꯋꯦ ꯑꯗꯨꯗꯨꯒ ꯃꯣꯏ ꯉꯥ ꯉꯥ ꯀꯩꯅꯣ ꯇꯧꯕꯩꯅꯤ ꯂꯪ ꯀꯩꯅꯣ ꯀꯩ ꯍꯥꯏꯗꯣꯏꯅꯣ ꯈꯪꯗ ꯑꯗꯨꯅꯦ ꯑꯗꯨꯗꯨꯒꯤꯁꯨ ꯇꯧꯍꯧꯋꯦ ꯃꯣꯏꯒꯤ
ꯂꯣꯛꯇꯥꯛ ꯄꯥꯠ ꯆꯠ ꯀꯥꯟꯗꯒ ꯍꯩꯀꯛ ꯀꯥꯇꯤ ꯆꯥꯔꯛꯇ꯭ꯔꯣ
ꯅꯍꯥꯟꯋꯥꯏ ꯆꯥꯏ
ꯁꯖꯥꯛ ꯆꯥꯕꯁꯦ ꯍꯥꯎꯕ꯭ꯔꯣ ꯍꯥꯎꯇꯕ꯭ꯔꯣ
ꯍꯥꯎꯦ ꯑꯗꯨ ꯑꯩꯗꯤ ꯀꯩꯌꯥ ꯄꯥꯝꯕ ꯑꯣꯏꯗꯦ
ꯑ ꯑꯍꯥꯟ ꯑꯩꯈꯣꯏ ꯑꯩꯈꯣꯏ ꯁꯤꯗ ꯑꯍꯟ ꯇꯣꯝꯄꯣꯠ ꯑꯃ ꯂꯩꯌꯦ ꯑꯩꯈꯣꯏ ꯂꯩꯃꯤꯟꯅꯕ ꯑ ꯑꯗꯨꯝ ꯑꯩꯈꯣꯏ ꯃꯌꯥꯝꯅꯒ ꯋꯥ ꯑꯃ ꯍꯥꯏꯕꯗꯤ ꯁꯨꯡꯌꯥ ꯌꯥꯗꯕ ꯍꯥꯏꯇꯥꯔꯦ
ꯑꯝ
ꯀ ꯆꯥꯛ ꯌꯦꯟꯁꯥꯡ ꯊꯣꯡꯕꯕꯨꯗꯤ ꯑꯗꯨꯝ ꯑꯝꯕꯒ ꯌꯥꯎꯕꯗꯤ ꯃꯥꯅ ꯑꯃ ꯊꯣꯡꯕꯤꯖꯩꯌꯦꯕ ꯑꯩꯈꯣꯏꯗ
ꯑꯥ
ꯃꯥꯏ ꯅꯨꯄꯤꯔꯒ ꯍꯥꯏꯔꯗꯤ ꯑꯗꯨꯝ ꯐꯨꯛ ꯂꯧꯈꯠꯂꯒ ꯉꯔꯥꯡꯁꯨ ꯃꯥꯏ ꯅꯨꯄꯤꯅ ꯐ꯭ꯔꯦꯁ ꯂꯩꯁꯤꯦꯅ ꯍꯥꯏꯔꯤꯌꯦ
ꯎꯝ
ꯑ ꯐ꯭ꯔꯦꯁꯀ ꯂꯩꯕ ꯆꯠꯃꯤꯟꯅꯔꯨꯏꯌꯦꯏ
ꯎꯝ
ꯈꯪꯗꯦꯗ ꯃꯥ ꯅꯨꯄꯤꯒꯤꯅꯕ ꯍꯥꯏꯔꯗꯤ ꯃꯥ ꯂꯩꯔꯦ ꯑꯩꯈꯣꯏꯒꯤ ꯗꯤꯄꯛ ꯑꯅ ꯑꯃꯁꯨ ꯂꯩꯌꯦ
ꯑꯥ
ꯑꯁ ꯅꯨꯄꯤꯅ ꯍꯥꯏꯕ ꯈꯨꯨꯏꯟꯅ ꯑꯃꯅꯤꯅꯤ ꯃꯣꯏꯁ
ꯑꯣ ꯅꯪꯗꯤ ꯏꯟꯗ꯭ꯔꯣ ꯍꯥꯏꯁꯦ
ꯑꯩꯁꯨ ꯏꯜꯂꯤꯗ ꯑꯗꯣ ꯀꯩꯅꯣ ꯇꯧꯕ ꯍꯥꯏꯇꯥꯔꯦ ꯑꯩꯈꯣꯏꯗꯗꯤ ꯃꯥ
ꯑ ꯑꯗꯨꯃꯥꯏꯅ ꯇꯧꯕꯣꯏ
ꯎꯝ ꯑꯗꯣ ꯂꯣꯛꯇꯥꯛ ꯄꯥꯠꯇ ꯍꯧꯖꯤꯛ ꯀꯟꯅ ꯐꯖꯔꯤꯁꯦ ꯑꯇꯩꯅ ꯀꯩꯗ
ꯎꯝ
ꯍꯧꯖꯤꯛꯇꯤ ꯅꯨꯡꯁꯥꯁꯨ ꯁꯥꯕ ꯃꯇꯝꯅꯤꯅ ꯍꯥꯏꯗꯤ ꯑꯩꯒꯤ ꯃꯐꯝ ꯂꯣꯏꯅ ꯄꯥꯝꯅꯩꯗꯅ
ꯑꯥ
ꯎꯝ ꯂꯣꯛꯇꯥꯛ ꯄꯥꯠꯀꯤ ꯑ ꯏꯁꯤꯡ ꯀꯩꯅꯣ ꯏꯁꯤꯡꯁꯦ ꯃꯌꯥꯝ ꯂꯩꯔꯦꯗꯅ ꯏꯁꯤꯡ ꯃꯌꯥꯏꯗꯨꯗ
ꯎꯝ
ꯌꯧꯍꯣꯜꯂꯒ ꯀꯩꯅꯣ ꯇꯧꯕ ꯍꯥꯏꯇꯥꯔꯦ ꯍꯤ ꯌꯣꯟꯕꯒꯤ ꯅꯨꯡꯉꯥꯏꯕ ꯑꯗꯨꯗꯒꯤꯗꯤ ꯂꯣꯛꯇꯥꯛ ꯄꯥꯠꯇ ꯁꯪ ꯃꯆꯥ ꯃꯆꯥ ꯍꯠꯀ ꯁꯥꯔ ꯂꯩꯌꯦꯕ ꯂꯣꯛꯇꯥꯛ ꯄꯥꯠ
ꯑꯥ ꯑ ꯑꯗꯨ ꯎꯔꯛ ꯑꯗꯨꯗ
ꯑꯗꯨꯗꯣ ꯁꯨꯃꯥꯏꯅ ꯇꯧꯋꯦ ꯍꯥꯏꯏꯌꯦ ꯑꯩꯈꯣꯏꯁꯦ ꯑꯍꯤꯡ ꯂꯩꯀꯦ ꯍꯥꯏꯔꯁꯨ ꯌꯥꯏꯌꯦ
ꯑꯥ ꯑꯗꯨꯒꯤ ꯑꯍꯤꯡ ꯂꯦꯛꯄꯤꯗꯣ ꯑꯩꯈꯣꯏ ꯆꯤꯆꯦꯅꯦ ꯆꯆꯦ ꯔꯠꯇꯅꯥꯅꯦꯦ ꯑ ꯒꯤ ꯁꯦꯟꯆꯨꯔꯤꯌꯥꯅꯦ ꯑꯩꯅꯦ ꯑꯩꯈꯣꯏꯒꯤ ꯇꯧꯔꯒ ꯅꯣꯡꯃ ꯆꯠꯀꯅꯤ ꯍꯥꯏꯗꯤ ꯃꯣꯏ ꯂꯤꯁꯤꯡ ꯀꯌꯥ ꯑꯗꯨꯝ ꯃꯤ ꯑꯃꯅꯀꯣ ꯂꯨꯄꯥ ꯂꯤꯁꯤꯡ ꯑꯅꯤꯒꯤ ꯆꯥꯡꯒ ꯄꯥꯏꯔꯗꯤꯀꯣ ꯑꯗꯨꯝ ꯑꯍꯦꯟꯕꯗꯨꯗꯤ ꯍꯦꯟꯖꯕꯅꯤꯗꯅꯀꯣ ꯑꯝ ꯗ ꯑꯗꯨꯃꯥꯏꯅ ꯇꯧꯔ ꯂꯦꯛ ꯌꯥꯏꯌꯦ ꯑꯗꯣ ꯑꯩꯈꯣꯏꯅ ꯑꯩꯈꯣꯏ ꯆꯠꯁꯦꯅ ꯍꯥꯏꯅꯩꯅꯦ ꯅꯣꯡꯃ ꯆꯠꯁꯦꯅ
ꯎꯝ ꯆꯠꯄ ꯀꯩꯁꯨ ꯀꯥꯏꯗꯦ ꯆꯠꯄ ꯀꯥꯏꯗꯗꯤ ꯑꯩꯅ ꯈꯪꯕꯗꯁꯨ ꯑꯩꯈꯣꯏꯅ ꯆꯥꯅꯕ ꯏꯟꯖꯥꯡꯗꯨ ꯈꯛꯇꯅꯦꯕ ꯑꯩꯈꯣꯏꯅ ꯁꯤꯗꯒꯤ ꯏꯟꯖꯥꯡꯗꯨꯒ ꯆꯦꯡꯗꯨꯒ ꯄꯨꯗꯣꯏꯅꯦꯕ
ꯑ
ꯑꯗꯨꯪꯗꯤ ꯑꯥꯗ ꯁꯀꯥꯟꯗ ꯃꯤ ꯑꯃꯒꯤ ꯅꯣꯡꯃꯒꯤ ꯑꯍꯤꯡ ꯂꯦꯞꯄꯒꯤ ꯂꯨꯄꯥ ꯆꯥꯝꯃꯉꯥ ꯂꯧꯋꯤ
ꯑꯝ
ꯑꯗꯨ ꯑꯩꯈꯣꯏ ꯃꯤ ꯑꯍꯨꯝ ꯆꯠꯂꯒꯗꯅ ꯂꯨꯄꯥ ꯂꯤꯁꯤꯡ ꯑꯃ ꯆꯥꯝꯉ ꯇꯥ꯭ꯔꯥ
ꯑꯝ
ꯃꯗꯤ ꯑ ꯑ ꯃꯣꯏꯅ ꯑꯗꯨꯗ ꯆꯥꯛꯈꯨꯝꯒꯤ ꯍꯥꯏꯗꯤ ꯃꯆꯥꯛ ꯃꯣꯏꯒꯤ ꯃꯩ ꯏꯁꯤꯡ ꯀꯌꯥ ꯁꯤꯖꯤꯟꯅꯕꯗꯣ
ꯑꯥ
ꯑꯗꯒꯤ ꯑꯦꯛꯁꯇ꯭ꯔꯥ ꯆꯥꯔꯖ ꯂꯨꯄꯥ ꯆꯥꯝꯃꯉꯥ ꯑꯃ ꯆꯥꯇ꯭ꯔꯨꯛ ꯑꯃ ꯆꯥꯇ꯭ꯔꯦꯠ ꯑꯃꯗꯤ ꯁꯤ ꯑꯃꯗꯤ ꯂꯧꯏꯤꯌꯦ ꯑꯗꯨꯒ ꯂꯩꯕꯒꯤꯗꯤ ꯌꯥꯝ ꯅꯨꯡꯉꯥꯏ ꯍꯥꯏ ꯍꯥꯏꯗꯤ ꯃꯣꯏꯒꯤ ꯑꯗꯨꯗ ꯏꯁꯤꯡ ꯌꯥꯗꯒꯤ ꯑꯣꯏꯔꯒ ꯅꯨꯡꯁꯤꯠꯅꯒ ꯁꯤꯠꯄꯗ ꯂꯣꯛꯇꯥꯛ ꯄꯥꯠꯀꯤ ꯏꯄꯣꯝꯗꯒ ꯇꯧꯕ ꯉꯥꯡꯔꯒ ꯁꯥꯟꯅꯕꯗꯣ
ꯑꯥ
ꯑꯩ ꯎꯏꯌꯦꯌꯦ
ꯑꯥ ꯑꯗꯨꯅꯦ ꯑꯩꯈꯣꯏꯁꯨ ꯆꯠꯁꯦ ꯍꯥꯏꯅꯩꯅꯦ ꯐꯖꯩꯌꯦꯅ ꯑꯥꯝꯇꯪꯗꯤꯅ ꯑꯍꯤꯡ ꯑꯝꯇ ꯂꯦꯛꯎꯁꯦꯅ
ꯑꯣ ꯀꯥꯏꯗꯅ ꯅꯣꯏ ꯑꯍꯨꯝ ꯈꯛꯇꯗꯤ ꯆꯠꯄ ꯅꯨꯡꯉꯥꯏꯔꯣꯏꯗ꯭ꯔ ꯑꯉꯥꯡꯈꯩꯁꯨ ꯑꯉꯥꯡ ꯂꯩꯔꯤꯕ ꯍꯥꯏꯗꯤ ꯑꯉꯥꯡ ꯃꯆꯥꯗꯤ ꯄꯨꯔꯣꯅꯨ
ꯑꯉꯥꯡ ꯃꯆꯥꯈꯩꯗꯤ ꯄꯨꯔꯔꯣꯏ ꯍꯥꯏꯗꯤ ꯑꯩꯈꯣꯏꯒꯤ ꯂꯩ ꯅꯨꯄꯥ ꯃꯆꯥꯈꯩ ꯂꯩꯗꯅ ꯁꯨꯝ ꯀꯩꯅꯣ ꯍꯣꯏ ꯑꯩꯈꯣꯏ ꯕꯨꯡꯉꯣꯍꯣꯏ ꯑꯗꯒꯤ ꯀꯩꯅꯣ ꯇꯧꯔꯒ ꯆꯠꯁꯦꯅ
ꯃꯔꯨꯏ ꯑꯣꯏꯅ ꯂꯣꯛꯇꯥꯛ ꯄꯥꯠ ꯏꯌꯥꯏꯗ ꯆꯠꯀꯦ ꯍꯥꯏꯔꯗꯤ ꯏꯔꯣꯏꯕ ꯍꯩꯕꯝꯗꯤ ꯃꯊꯧ ꯇꯥꯏ ꯍꯥꯏꯗꯤ ꯁꯣꯏꯕ ꯉꯥꯡꯕꯁꯤ ꯉꯝꯗꯦꯗꯅ
ꯑ ꯑꯗꯣ ꯑꯩ ꯉꯍꯥꯟꯋꯥꯏ ꯄꯤꯏꯉꯩꯗꯗꯤ ꯏꯔꯣꯏꯕ ꯌꯥꯝ ꯍꯩꯕꯅꯦꯕꯀꯣ ꯍꯧꯖꯤꯛ ꯗꯤ ꯈꯪꯗꯦꯅꯦ ꯍꯩꯔꯝꯗꯣꯏꯔ ꯍꯔꯝꯃꯣꯏꯗꯣꯏꯔꯥ ꯑꯗꯣ ꯉꯍꯥꯟꯋꯥꯏ ꯑꯩꯈꯣꯏ ꯆꯦꯁꯦ ꯃꯥꯁꯦ ꯏꯔꯣꯏꯕ ꯀꯥꯟꯗꯅꯦ ꯗꯥꯝꯗꯒꯤꯁꯨ ꯑꯉꯥꯡ ꯑꯣꯏꯔꯤꯉꯩꯗ ꯑꯩꯈꯣꯏꯒꯤ ꯗꯥꯝꯗꯒꯤ ꯇꯨꯔꯦꯟꯗ ꯆꯣꯡꯗꯕꯤ ꯑꯃ ꯍꯦꯛ ꯂꯩꯗꯥꯏꯅꯦ ꯏꯔꯣꯏꯕꯒ ꯑꯗꯨ ꯆꯣꯡꯊꯕ ꯀꯥꯟꯗ ꯃꯥꯗꯤ ꯏꯁꯤꯡ ꯏꯔꯩꯗꯨꯅ ꯀꯟꯃꯟꯒꯤꯗꯅ ꯃꯥꯁꯦ ꯁꯨꯝ ꯇꯥꯎꯗꯈꯒ꯭ꯔꯥꯕ ꯏꯔꯣꯏꯕ ꯍꯩꯅ ꯍꯩꯅꯅꯤꯀꯣ ꯍꯥꯏꯁꯦ ꯑꯗꯨꯗꯨꯒ ꯃꯥꯁꯦ ꯗꯥꯝꯒꯤ ꯃꯈꯣꯡꯗꯣ ꯑꯃ ꯏꯁꯤꯡ ꯂꯩꯈꯠꯄꯒꯤꯗꯣ ꯑꯗꯨꯗꯣ ꯂꯩꯗꯔꯝꯕ ꯍꯥꯏꯇꯥꯔꯦ ꯂꯩꯗꯕꯩ ꯃꯈꯣꯡꯗꯣ ꯄꯜ ꯂꯩꯊꯣꯛꯈ꯭ꯔꯕ ꯃꯥꯁꯦ
ꯎꯝ
ꯑ ꯄꯜꯂꯤꯉꯥꯏꯗꯨꯅ ꯃꯥꯁꯤꯅ ꯑꯗꯨꯝ ꯂꯥꯎꯕꯣꯏ ꯏꯔꯥꯡꯅꯕꯣꯏ ꯇꯧ ꯀꯥꯟꯁꯤꯗ ꯑꯩꯈꯣꯏ ꯊꯣꯡꯗ ꯂꯥꯟꯕ ꯃꯤꯗꯣ
ꯎꯝ
ꯑꯗꯨꯗꯨꯅ ꯇꯥꯔꯕ ꯑꯗꯨ ꯇꯥꯔꯀꯥꯟꯗ ꯑꯦ ꯀꯅꯥꯅꯣ ꯑꯉꯥꯡ ꯑꯃ ꯁꯤꯗ ꯏꯁꯤꯡꯗ ꯇꯧꯔꯤꯁꯤꯕꯣꯅ ꯇꯧꯔꯒ ꯃꯌꯥꯝꯇꯧꯔꯥ ꯆꯤꯡꯈꯠꯅꯩꯌꯦ ꯍꯥꯏꯗꯤ ꯑꯗꯨꯗꯒꯤ ꯑꯩꯈꯣꯏ ꯆꯦꯖꯦ ꯏꯔꯣꯏꯌꯨ ꯌꯥꯗ꯭ꯔꯥꯝ
ꯅꯪꯗꯤ ꯅꯪꯗꯤ ꯑꯥ ꯅꯣꯏ ꯌꯨꯝꯗꯒ ꯅꯣꯏꯆꯦ ꯍꯣꯔꯣꯝꯗꯒꯤ ꯏꯆꯠ ꯆꯠꯇ꯭ꯔꯥꯕꯣ
ꯑ ꯄꯥꯛ ꯆꯠꯇ꯭ꯔꯦꯗ ꯍꯟꯗꯛꯀꯤ ꯆꯠꯄꯗꯤ ꯑꯃꯨꯛ ꯃꯨꯛ ꯆꯠꯂꯦ
ꯅꯣꯏꯆꯦꯒꯤ ꯃꯆꯥꯅꯨꯄꯥ ꯑꯅꯤ ꯂꯩꯕꯗꯨꯗꯤ ꯂꯝ ꯍꯦꯟꯕ꯭ꯔꯥ ꯍꯦꯟꯗꯕ꯭ꯔꯥ
ꯂꯝ ꯈꯨꯍꯦꯟ ꯑꯃ
ꯑꯣ ꯅꯪꯅ ꯑꯉꯥꯡ ꯀꯥꯟꯗ ꯍꯦꯟꯕꯗꯨꯗꯒꯤ ꯃꯣꯏꯅ ꯍꯦꯜꯂꯕ ꯖꯥꯠꯂꯥ
ꯑꯗꯨꯗꯤ ꯄꯥꯛ ꯇꯥꯅꯗꯧ ꯃꯥꯟꯗꯦ ꯆꯥꯡ ꯌꯦꯡꯅꯕꯗ
ꯑꯣ ꯄꯨꯇ꯭ꯔꯤꯀꯥꯗꯤ ꯀꯥꯏ ꯆꯠꯈꯤ ꯁ꯭ꯀꯣꯜ ꯆꯠꯈꯤꯕ꯭ꯔꯣ ꯀꯥꯏ ꯆꯠꯈ꯭ꯔꯒꯦ
ꯑ ꯁ꯭ꯀꯨꯜ ꯆꯠꯈꯤ
ꯎꯝ ꯂꯥꯏꯔꯤꯛ ꯀꯥꯇꯤ ꯑꯗꯨꯝ ꯄꯥꯕ꯭ꯔꯣ ꯃꯥꯕꯣ
ꯑ
ꯅꯪꯅꯗꯤ ꯇꯥꯛꯄꯤꯗꯕ
ꯑ ꯑꯩꯅ ꯀꯌꯥ ꯇꯥꯛꯇ꯭ꯔꯦ
ꯑꯣ ꯑ ꯑꯥ ꯍꯧꯖꯤꯛꯀꯥꯟꯒꯤ ꯆꯠꯅꯕꯤꯗ ꯀꯣꯆꯤꯡ ꯇꯨꯏꯁꯟꯒ ꯊꯥꯕꯗꯨꯗꯤ ꯊꯥꯕ꯭ꯔꯣ
ꯑꯥ ꯑꯗꯨꯃꯥꯏꯅ ꯑꯣꯏꯅ ꯊꯥꯔꯦ ꯍꯜꯂꯛꯑꯒ ꯃꯥꯏ ꯏꯃꯥ ꯃꯈꯣꯏꯅ ꯈꯔ ꯈꯔ ꯇꯥꯛꯑꯦ
ꯍꯣ ꯐꯔꯦ ꯐꯔꯦ ꯇꯧ ꯔꯣꯇꯔꯤ ꯅꯣꯡ ꯇꯥꯔꯦ ꯑꯩ ꯈꯪ ꯐ ꯐ꯭ꯔꯣꯕꯅꯦꯗ ꯂꯧꯁꯜꯂꯨꯒꯤ
ꯑꯥ
ꯑ